ꯍꯜꯂꯣ
ꯍꯜꯂꯣ ꯑꯣ
ꯍꯜꯂꯣ
ꯍꯜꯂꯣ ꯇꯥꯏ ꯀꯩꯅꯣ ꯇꯧꯗꯅ ꯀꯩꯅꯣ ꯀꯩꯗꯧꯔꯦ
ꯏ ꯂ
ꯀꯩꯅꯣ ꯍꯥꯏꯁꯤꯕꯨ ꯀꯃꯥꯏ ꯉꯥꯡꯅꯣ ꯍꯥꯏꯅꯣ
ꯈꯪꯗꯦ ꯈꯪꯗꯦ ꯑꯁ ꯀꯥꯡ ꯑꯃ ꯃꯆꯤꯠ ꯂꯩꯃꯤꯅꯦ
ꯀꯨꯜꯍꯨ ꯄꯨꯊꯣꯛꯄꯅꯤꯅ ꯅꯉꯣꯟꯗ ꯆꯦ ꯀꯥꯡꯗꯣ ꯌꯥꯡꯉꯛꯈ꯭ꯔꯦ
ꯀꯩꯅꯣ ꯍꯥꯏꯁꯤꯕꯣ ꯀꯥꯡ ꯆꯤꯛꯄꯁꯦ ꯌꯥꯗ꯭ꯔꯕꯣ
ꯑꯦ ꯑꯩ ꯑꯗꯨꯁꯨ ꯅꯪꯉꯣꯟꯗ ꯆꯦꯗ ꯇꯟꯈꯤꯗ꯭ꯔꯦ ꯍꯥꯏꯕ
ꯎꯝ ꯍꯣꯏꯅꯦ
ꯃꯂꯤꯀꯥꯟꯗꯦꯡꯒꯤ ꯌꯥꯝ ꯅꯥꯅ ꯌꯥꯝꯃꯤꯀꯣ
ꯎꯝ ꯅꯪꯁꯨ ꯅꯥꯗ꯭ꯔꯣꯕꯅꯦ ꯀꯨꯏꯔꯣ
ꯍꯥꯏꯗꯤ ꯅꯥꯔꯤꯌꯦ ꯃꯤ ꯁꯨꯝꯅꯅꯥꯇꯣꯞꯄꯁꯤ ꯅꯥꯩ ꯌꯥꯕꯅꯤ ꯅꯨꯡꯃꯒꯤꯗꯗ ꯅꯨꯡꯉꯥꯏꯖꯅꯤ ꯗꯦꯡꯒꯤ ꯅꯥꯕ ꯏꯁꯀꯤꯝꯗꯤꯩ ꯀꯩꯗꯩ ꯃꯌꯥꯝ ꯐꯪꯉꯤꯤ ꯗꯦꯡꯒꯤ ꯅꯥꯕꯒꯤ
ꯎꯝ ꯅꯪꯒꯤ ꯊꯕꯛꯒꯤ ꯑꯗꯨꯒꯤ ꯀꯩꯅꯣ ꯈꯨꯗꯣꯡ ꯆꯥꯕꯗꯣ ꯂꯧꯅꯤꯡꯕꯒꯤ ꯅꯥꯕ ꯑꯣꯏꯔꯝꯗꯧ ꯃꯥꯜꯂꯦ
ꯑꯗꯨꯃꯥꯏꯅ ꯑꯩ ꯀꯥꯏ ꯊꯤꯕ ꯊꯤꯍꯜꯂꯤꯅꯤꯅꯦ ꯑꯗꯨꯒꯤ ꯊꯤꯕꯗ ꯑꯦꯁ ꯈꯣꯡꯕꯥꯟ ꯋꯥꯔꯛꯇꯕꯨ ꯆꯪꯕ ꯋꯥꯔꯛꯇꯧꯕ ꯆꯪꯕꯣ
ꯊ
ꯎꯝ ꯑꯗꯨ ꯊꯤꯕ ꯊꯕꯛ ꯑꯃ ꯑꯣꯏꯔꯗꯤ ꯌꯥꯅꯤ
ꯒꯦꯝꯁꯨ ꯀꯟꯅ ꯁꯥꯟꯅꯔꯤꯕ꯭ꯔꯥ ꯀꯩꯅꯝ ꯇꯧꯋꯦ ꯅꯪꯁꯦ
ꯎꯝ ꯑꯩꯈꯣꯏ ꯂꯩꯊꯔꯛꯀꯦ ꯇꯥꯕ꯭ꯔꯥ ꯍꯧꯖꯤꯛꯀꯥꯟꯗꯤ ꯑꯩꯈꯣꯏ ꯊꯕꯛꯁ ꯇꯣꯏꯅ ꯋꯥ ꯉꯥꯛꯇꯅꯤ ꯇꯧꯔꯤꯁꯦ ꯑꯁ ꯄꯣꯅꯤ
ꯑꯁ ꯊꯕꯛ ꯌꯥꯝ ꯆ ꯆꯥꯠꯅꯤꯅꯦ
ꯊꯕꯛꯁꯤ ꯅꯠꯇꯕ ꯊꯕꯛ ꯃꯇꯝꯁ ꯃꯥꯡꯍꯟꯗꯕ ꯍꯥꯏꯇꯥꯔꯦ
ꯑꯩꯁꯨ ꯉꯔꯥꯡ ꯅꯍꯥꯟ ꯁꯥꯟꯅꯔꯝꯃꯤ ꯑꯗꯨ ꯒꯦꯝꯗꯣ ꯏ ꯄꯤꯛꯀ ꯌꯧꯔꯝꯃꯝꯅꯦ ꯑꯗꯨꯒ ꯑꯃꯨꯛ ꯁꯥꯟꯅꯗ꯭ꯔꯦ
ꯐꯤꯒꯦ ꯍꯧꯔꯒ ꯋꯥꯡꯉꯦ ꯈꯜꯂꯤꯅꯦꯕ ꯅꯪ ꯈꯜꯂꯤꯁꯦ
ꯈꯪꯗꯦ ꯑꯩꯗꯤ ꯑꯍꯥꯟꯕ ꯁꯥꯟꯅꯕꯅꯤ ꯑꯗꯨꯗ ꯑꯗꯨ ꯌꯧꯔꯝꯃꯒ ꯑꯗꯨꯝ
ꯑꯣ ꯀꯔꯤꯅꯣ ꯑꯩꯅ ꯀꯩꯅꯣꯝ ꯍꯥꯏꯒꯦ ꯇꯧꯔꯝꯕꯅꯤꯅꯦ ꯀꯥꯎꯈ꯭ꯔꯦꯅꯦ ꯀꯣꯛꯁꯦ
ꯑꯣ ꯅꯨꯡꯉꯥꯏꯇꯦꯗ ꯑꯗꯨ ꯑꯉꯥꯡ ꯑꯣꯏꯅ ꯕ꯭ꯔꯦꯟꯗꯣ ꯌꯥꯗ꯭ꯔꯕ
ꯈ꯭ꯔꯕ ꯌꯥꯎꯕ ꯍꯥꯥꯏꯗꯤ ꯕꯔꯦꯟ ꯌꯥꯗꯕꯩ ꯅꯠꯇꯦꯅꯦ
ꯇꯨ ꯏꯟ ꯋꯥꯟꯗꯣ ꯈꯔ ꯈ ꯌꯥꯝ ꯌꯥꯝ ꯇꯧ ꯑꯗꯨꯝ ꯍꯦꯟꯖꯜꯂꯛꯀꯅꯤ ꯂꯥꯏꯅꯥꯗꯣ
ꯎꯨꯝ ꯍꯟꯗꯛꯇꯤ ꯁꯤꯗꯩ ꯐꯪꯕ ꯄꯩꯁꯥꯗꯨꯅ ꯀꯣꯏ ꯆꯠꯂꯨꯒꯦ ꯇꯧꯕꯅꯤ
ꯄꯩꯁꯥ ꯍꯥꯏꯒꯅꯨ ꯁꯦꯜ ꯍꯥꯏꯌꯨ ꯍꯥꯏꯕꯁꯦ ꯁꯨꯡꯌꯥ ꯌꯥꯕ ꯅꯠꯇꯦꯕ ꯑꯉꯥꯡꯁꯤꯡꯁꯦ
ꯄꯩꯁꯥꯒꯤ ꯅꯨꯡꯁꯤꯦꯜ ꯍꯥꯏꯕꯗꯤ ꯃꯣꯏꯁꯤꯗ ꯍꯥꯏꯔꯨ ꯅꯠꯇ꯭ꯔꯒ ꯅꯠꯇ꯭ꯔꯒ ꯁꯨꯝ ꯄꯨꯔꯥ ꯄꯨꯌꯥꯟꯅꯤꯁꯤꯔꯕ ꯑꯗꯨꯅꯤ ꯂꯣꯜꯌꯥꯟ ꯍꯥꯏꯖ ꯑꯗꯨ ꯅꯠꯇꯔꫭ
ꯍꯣꯏ
ꯎꯨꯝ ꯍꫭꯏ ꯁꯦꯜꯗꫭ ꯁꯦꯝ ꯗꫭꯛꯄ ꯌꯥꯕ ꯏꯆꯝ ꯆꯝꯕ ꯋꯥꯍꯩ ꯋꯥꯇꯥꯗꯨꯗꯤ ꯈꯔ ꯈꯔ ꯁꯦꯡꯗꯣꯛꯄ ꯐꯩ ꯍꯣꯏ ꯏꯆꯦ
ꯀꯣꯔ ꯕꯣꯔꯣꯌꯦꯡꯗꯣ ꯁꯦꯝꯗꯣꯛꯇ꯭ꯔꯁꯨ ꯃꯆꯥ ꯃꯆꯥ ꯑꯄꯤꯛ ꯑꯄꯤꯛꯄ ꯋꯥꯍꯩꯁꯤꯡꯗꯨꯗꯤ ꯄꯨꯔꯨꯗ꯭ꯔꯁꯨ ꯌꯥꯏꯗꯅ
ꯍꯣꯏ ꯏꯆꯦ ꯑꯗꯨꯗꯤ ꯅꯪ ꯑꯦꯔꯣꯄ꯭ꯂꯦꯟꯁꯦ ꯏꯪꯂꯤꯁꯇ ꯀꯩ ꯀꯧ ꯃꯅꯤꯄꯨꯔꯤꯗ ꯀꯩ ꯀꯧꯏ ꯍꯥꯏꯔꫭꯅꯦ
ꯑꯗꯨꯗꯤ
ꯇꫭꯛꯄ ꯌꯥꯔꯣꯏ ꯅꯠꯇꯦ ꯂꯩꯌꯦ ꯂꯩꯕꯩꯅꯦ ꯍꯥꯏꯔꯤꯁꯦ ꯑꯗꯨꯗꯤ ꯑꯗꯨ ꯑꯗꯨꯗꯤ ꯑꯩꯗꯤ ꯈꯪꯗꯦ ꯑꯩꯗꯤ ꯈꯪꯗꯦ ꯑꯩꯗꯤ ꯈꯪꯗꯦ ꯑꯩꯗꯤ ꯇꯝꯕ ꯅꯠꯇꯦ ꯅꯉꯣꯟꯗ ꯍꯪꯕꯅꯤ ꯃꯅꯤꯄꯨꯔꯒꯤ ꯇꯝꯕ ꯅꯉꯣꯟꯗ ꯍꯪꯕꯅꯤ ꯑꯦꯔꯣꯄ꯭ꯂꯦꯟꯁꯦ ꯑꯩꯈꯣꯏ ꯁꯤꯗ ꯁꯥꯗꯕ ꯃꯌꯥꯝ ꯑꯃ ꯊꯣꯜꯂꯤꯁꯤꯗꯤ ꯑꯩꯅ ꯍꯥꯏ ꯅꯪ ꯈꯪꯗꯅꯥ ꯃꯔꯩ ꯇꯧꯔꯛꯀꯅꯨ ꯏꯔꯣꯄꯂꯦꯟꯁꯦ
ꯅꯪꯅꯦ ꯃꯔꯩ ꯇꯧꯔꯤꯁꯦ ꯏꯕꯨꯡꯉꯣ
ꯏꯕꯨꯡꯉꯣ ꯅꯆꯦꯅ ꯍꯥꯏꯖꯦ ꯈꯔꯥ ꯈꯔꯥꯁꯨ ꯇꯥꯎꯅꯦ ꯍꯥꯏꯔꯛꯑꫭ ꯍꯥꯏꯔꯛꯑꫭ ꯎꯨꯝ
ꯑꯩꯈꯣꯏꯒꯤ ꯁꯤꯗꯩꯁꯤꯗ ꯃꯍꯧꯁꯥꯗꯒꯤ ꯂꯩꯖꯔꯝꯃꯕ ꯄꯣꯠ ꯑꯣꯏꯇꯥꯔꯒꯗꯤ ꯑꯗꯨꯒꯤ ꯃꯃꯤꯡ ꯑꯃꯁꯨ ꯂꯩꯒꯅꯦꯕ
ꯎꯨꯝ
ꯑꯩꯈꯣꯏꯒꯤ ꯅꯧꯁꯦ ꯏꯪꯂꯤꯁꯇ ꯀꯩ ꯍꯥꯏ
ꯂꯧꯗꯤ ꯀꯩꯅꯣ ꯃꯅꯤꯄꯨꯔꯤꯗꯐꯥꯎ ꯈꯪꯗꯦ ꯀꯩꯅꯣ ꯅꯧꯕꫭ
ꯑꯁ ꯅꯧ ꯈꯪꯗꯕ ꯍꯤ ꯍꯣꯟꯅꯕ ꯅꯧꯗꯣ ꯈꯪꯗꯕ ꯑꯗꯩ ꯆꯩꯔꯣꯡꯗꯨꯅ ꯀꯩ ꯀꯧꯏ ꯆꯩꯔꯣꯡꯗꯨꯗꯤ ꯐꯧ ꯌꯩꯅꯕ ꯆꯩꯔꯣꯡ
ꯑꯩꯗꯤ ꯍꯤꯁꯨ ꯊꯧꯗꯦ ꯑꯣ ꯑꯗꯨꯒ ꯑꯩ ꯐ ꯐꯁꯨ ꯌꯗꯦ
ꯐꯧ ꯑꯩꯗꯤ ꯐꯧꯗꯨꯗꯩꯗꯤ ꯍꯤꯁꯨ ꯊꯧꯗꯦꯀꯣ ꯑꯗꯨꯅ ꯑꯝꯇ ꯈꯪꯗꯦ ꯍꯧꯖꯤꯛꯀꯤ ꯑꯦꯔꯣꯄ꯭ꯂꯦꯟꯗꯣ ꯀꯩ ꯀꯧꯒꯦ ꯍꯥꯏꯔꯣ ꯑꯝꯇ ꯌꯥꯝ ꯊꯨꯅꯥ
ꯅꯪꯅꯧ ꯁꯤꯖꯤꯟꯅꯕ ꯁꯤꯖꯤꯟꯅꯗꯕꯩ ꯋꯥ ꯅꯠꯇꯦ ꯏꯪꯂꯤꯁꯛꯇ ꯂꯩꯇꯦꯕ ꯑꯗꯨꯒꯤ ꯋꯥꯍꯩꯗꯣ ꯏꯪꯂꯤꯁ ꯃꯦꯟꯅꯤ ꯈꯪꯗꯦ ꯑꯃꯦꯔꯤꯀꯥꯟꯅꯤ ꯈꯪꯗꯦ ꯑꯃ ꯂꯥꯛꯇꯥꯥꯔꯁꯨ ꯃꯣꯏꯅ ꯑꯗꯨꯝ ꯅꯧ
ꯅꯧ ꯑꯅ ꯍꯥꯏꯔꯒ ꯁꯤꯖꯤꯟꯅꯕ ꯇꯥꯕꯅꯤ ꯀꯩꯅꫭ ꯅꯪꯅ ꯅꫭꯎ ꯇꯧꯈꯠꯂꯛꯏ ꯑꯩꯅ ꯍꯥꯏꯕ ꯑꯗꯨꯃꯥꯏꯅ ꯇꯧꯗꯅ ꯑꯩꯈꯣꯏꯣꯄ꯭ꯂ ꯑꯦꯔꯣꯄ꯭ꯂ ꯍꯥꯏ ꯇꯔꯒꯅꯦ ꯑꯦꯔꯣꯄ꯭ꯂꯦꯟꯗꯣ ꯑꯦꯔꯣꯄ꯭ꯂꯦꯟ ꯍꯥꯏꯗꯦ ꯍꯥꯏꯕ ꯑꯦꯔꯣꯄ꯭ꯂꯦꯟꯁꯦ ꯊꯥꯏꯅ ꯂꯥꯏꯔꯛ ꯑꯉꯥꯡ ꯂꯥꯏꯔꯤꯛ ꯇꯝꯕꯗ ꯌꯥꯎꯕꯅꯦꯕꯀꯣ ꯃꯂꯥꯜꯍꯤ ꯀꯧꯕꯧꯅꯦ ꯍꯥꯏꯕ
ꯑꯁ ꯐꯤꯂꯗ
ꯃꯥ ꯅꯪꯒꯤ ꯀꯧꯕꯅ ꯁꯦꯝꯦꯡꯕꯣꯏꯅꯤ ꯑꯗꯨ ꯊꯥꯏꯅ ꯑꯗꯨꯅꯦ ꯂꯝꯈꯥꯡꯗ ꯁꯦꯝꯖꯤꯟꯕ ꯄꯣꯠꯣ ꯠꯇꯦ ꯅꯠꯇꯦ ꯑꯗꯨꯃꯥꯏꯅ ꯁꯦꯝꯖꯤꯜꯂꯛꯑꯗꯤ ꯑꯩꯈꯣꯏꯒꯤ ꯂꯣꯟꯁꯦ ꯃꯁꯛ ꯊꯤꯍꯟꯕ ꯀꯧꯗꯣꯏ ꯃꯥꯂꯪꯒꯤ ꯃꯤꯒꯤ ꯏ ꯊꯥꯏꯅꯒꯤ ꯂꯥꯏꯔꯤꯛ ꯏꯕꯗ ꯌꯥꯎꯔꯝꯕ ꯃꯤꯒꯤ ꯑꯉꯥꯡꯒꯤ ꯊꯥꯏꯅ ꯂꯥꯏꯛ ꯇꯝꯕꯗ ꯏꯕ ꯌꯥꯎꯔꯝꯕ ꯋꯥꯍꯗꯨ ꯑꯉꯥꯡꯗꯤ ꯑꯉꯥꯡꯗꯤ ꯊꯥꯏꯅꯒꯤ ꯍꯥꯏꯗꯣ ꯀ꯭ꯂꯥꯁ ꯋꯥꯟ ꯇꯨ ꯀꯥꯕꯗꯔꯣ ꯋꯟꯪꯉ ꯃꯇꯨꯡ ꯑꯣꯏꯗꯣꯏ ꯅꯠꯇ꯭ꯔꯣ ꯏꯁ ꯑꯗꯨꯗꯤ ꯃꯥꯂꯩ ꯇꯧꯋꯤꯅꯦ
ꯀꯅꯥ
ꯃꯔ ꯑꯩ ꯀꯧꯏꯤꯗ ꯅꯪꯒꯤꯗꯣ
ꯃꯔꯩ ꯅꯠꯇꯦ
ꯌꯥꯔꯦ ꯃꯥ ꯅꯪ ꯍꯤ ꯉꯥꯏꯁꯦ ꯀꯣꯏꯁꯤꯜꯂꯁꯤꯦ
ꯀꯧꯔꯣ ꯅꯪꯅ ꯃꯤꯡꯁꯨꯅꯦ ꯑꯃ ꯊꯣꯟꯕꯤꯔꯅꯦꯅ
ꯑ ꯊꯣꯛꯣꯂꯛꯀꯅ ꯊꯣꯛꯣꯂꯛꯀꯅ ꯃꯤꯡ ꯄꯜꯂꯦ ꯀꯥꯏꯅ ꯇꯧꯈꯠꯂꯛꯑꯒꯅ ꯑꯃꯨꯛ ꯇꯥꯛꯄꯤꯈꯤꯅꯤ ꯑꯩ ꯅꯠꯇꯦ ꯀꯛꯇꯣꯏꯔꯤꯁꯦ ꯅꯪꯗꯤꯅꯦ ꯌꯥꯗꯦ ꯁꯤꯗ ꯃꯤꯡ ꯅꯨꯡ ꯀꯔꯤꯝꯇ ꯀꯔꯤꯝꯇ ꯄꯟꯗꯦ ꯑꯗꯨ ꯁꯤꯗ
ꯑꯩ ꯅꯪꯅ ꯃꯤꯡ ꯈꯪꯗꯦꯀꯣ
ꯑꯗꯨꯀꯣ ꯅꯪꯒꯤ ꯊꯌꯦꯇꯔꯗꯨꯒ ꯀꯥꯟꯅꯕ ꯃꯇꯝꯗꯨꯒ ꯊ ꯋꯥꯏ ꯌꯥꯗꯦ ꯑꯗꯨꯗ ꯊꯣꯟꯕꯁꯨ ꯌꯥꯗꯦ ꯄꯟꯕꯁꯨ ꯌꯥꯗꯦꯗ ꯀꯔꯤꯝ ꯌꯥꯗꯦ ꯁꯤꯗ
ꯉꯔꯥꯡ ꯑꯩꯅ ꯑꯆꯥꯄꯣꯠ ꯑꯃ ꯃꯊꯤ ꯑꯃ ꯆꯥꯕ ꯍꯧꯔꯝꯕꯗꯨ ꯂꯩꯔꯝꯗ꯭ꯔꯦ ꯉꯔꯥꯡ ꯆꯥꯕꯗꯣ ꯉꯁꯤ ꯀꯃꯥꯏꯅ ꯑꯦꯛꯁꯄꯤꯌꯔ ꯑꯣꯏꯗꯣꯏꯅꯣ
ꯍꯥꯡꯇꯣꯛꯑꯒ ꯊꯝꯃꯗꯤ ꯑꯗꯨꯝ ꯑꯣꯏꯕꯅꯦ
ꯤꯡꯀꯤ ꯀꯧꯋꯕꯤ ꯂꯣꯟꯌꯥꯟꯗꯗꯤ ꯃꯅꯤꯄꯨꯔꯤꯗꯗꯤ ꯀꯔꯤ ꯀꯧꯕꯅꯣ ꯈꯪꯗ꯭ꯔꯦ ꯑꯗꯨ ꯀꯗꯥꯏ ꯂꯩꯈ꯭ꯔꯕꯅꯣ ꯑꯩ ꯈꯪꯗ꯭ꯔꯦ
ꯑꯩꯈꯣꯏꯗꯤꯅꯦ ꯊꯥꯏꯅꯅꯦ ꯑꯆꯥꯄꯣꯠ ꯍꯥꯏꯔꯒ
ꯏꯁꯤꯡ ꯂꯣꯏ ꯍꯥꯏ
ꯁꯨꯃꯥꯏꯅ ꯃꯈꯟ ꯃꯈꯟ ꯁꯦꯝꯕꯁꯦ ꯁꯤ ꯅꯠꯇꯦꯕ
ꯅꯤ ꯀ ꯇꯥ ꯑꯃꯨꯛꯇꯗꯤ ꯈꯪꯉꯦ ꯑꯩꯁꯨ
ꯑꯉꯥꯡꯁꯦ ꯀꯞꯄꯗꯤ ꯉꯥꯗꯣ ꯄꯤꯖꯔꯒ ꯊꯦꯝꯅꯔꯝꯃꯦ
ꯑꯗꯨꯒ ꯃꯨꯛꯇꯨꯅ ꯀꯩ ꯍꯥꯏꯕ ꯀꯀꯩ ꯈ ꯍꯥꯏꯅ ꯣꯛ ꯀꯣꯛ ꯍꯥꯏꯕꯒꯤ ꯋꯥꯍꯟꯊꯣꯛꯇ ꯀꯣꯛ ꯂꯩꯈꯠꯇ꯭ꯔꯣ ꯑꯉꯥꯡ ꯍꯥꯏꯕꯅꯤꯗꯣ ꯑꯩꯅꯁꯨ ꯄ ꯍꯥꯏꯖꯤꯟꯕ ꯃꯥꯜꯂꯦ
ꯑꯉꯥꯡꯗꯣ ꯃꯀꯣꯛ ꯂꯩꯈꯠꯇꯅ ꯀꯞꯄꯛꯏꯅꯤ ꯑꯗꯨ ꯊꯦꯝꯅꯕꯅꯦꯅ ꯄꯤꯖꯕ ꯉꯥꯗꯣ ꯉꯝꯃꯣ ꯀꯧꯋꯦ
ꯑꯩ ꯉꯥꯡ ꯅꯨꯄꯤꯖꯩꯁꯤꯅ ꯀꯔꯤ ꯃꯥꯟꯅꯣ ꯄꯤꯅꯦꯁꯤꯅ ꯀꯩ ꯉꯥꯅꯣ ꯍꯪꯕꯗꯤ ꯏ ꯀꯩ ꯉꯥꯅꯣꯣ ꯉꯥ ꯑꯌꯥꯏꯕꯏ ꯂꯣꯏꯔꯦ ꯀꯃꯥꯏꯅ ꯇꯝꯃꯤ ꯃꯅꯤꯄꯨꯔꯤꯅꯣ ꯀꯔꯤ ꯉꯥꯅꯣ ꯍꯪꯉꯤꯗꯨ ꯉꯥꯏ ꯍꯥꯏꯕ ꯑꯩ ꯉꯁꯤꯅꯦ ꯃꯊꯥ ꯌꯥꯝ ꯁꯥꯔꯒ ꯍꯜꯂꯛꯏꯦ ꯑꯦꯛꯖꯥꯝ ꯑꯣꯏꯔꯒ ꯔꯨꯅꯨ ꯁꯥꯔꯨꯅꯨ ꯍꯧꯈ꯭ꯔꯛꯖꯥꯝꯒꯤꯠꯇꯦ ꯁꯣꯏꯔꯅ ꯀꯣꯔꯁ ꯑꯃ ꯌꯥꯎꯕ ꯅꯣꯏ ꯌꯥꯎꯔꯛꯄ ꯌꯥꯎꯗꯕꯥ ꯈꯪꯗꯦ ꯁꯣꯏꯔꯗꯣ ꯑꯗꯨ ꯑꯗꯨ ꯔꯦꯖꯤꯁꯇꯔ ꯇꯧꯕꯒꯤ ꯇꯧꯕꯗꯅꯦ ꯑꯣꯖꯥꯁꯤꯅ ꯀ꯭ꯂꯥꯁ ꯀꯧꯁꯤꯜꯂꯛꯇꯣꯏꯅꯤ ꯍꯟꯗꯛꯁꯨ ꯌꯥꯎꯋ‌ꯦꯕ ꯑꯗꯨ ꯑꯗꯨꯏ ꯁꯞꯖꯦꯛꯇꯣ ꯃꯊꯪ ꯁꯦꯃꯤꯁꯇꯔ ꯇꯝꯅꯕꯒꯤ ꯔ‌ꯦꯖꯤꯇꯔ ꯇꯔ‌ꯦꯁꯟ ꯇꯧꯍꯟꯕꯅꯦꯕ ꯀ꯭ꯂꯥꯁꯔꯨꯝꯁꯤꯗ
ꯎꯝ
ꯑꯗꯨꯒ ꯑꯩꯖ‌ꯦ ꯃꯌꯥꯝ ꯃꯌꯥꯝꯁꯨ ꯇꯧꯅꯔꯦ ꯑꯗꯨꯒ ꯃꯔꯤ ꯃꯔꯤ ꯅꯝꯕꯁꯤꯗ ꯂꯥꯁ ꯑꯣꯞꯁꯟ ꯑꯃ ꯍꯧꯖꯤꯛꯀꯤ ꯑꯣꯞꯁꯟꯁꯦ ꯁꯨꯃꯥꯏꯅ ꯇꯧꯕ ꯑꯥ ꯑꯩꯈꯣꯏꯅ ꯑꯥ ꯇꯝꯃꯒ ꯁꯥꯔꯇꯤꯐꯤꯀꯦꯠ ꯀꯩꯀꯥꯗꯣ ꯀꯩꯝꯇ ꯂꯧꯗꯕꯤ ꯂꯧꯖꯔꯣꯏ ꯖꯁ ꯑꯦꯛꯖꯥꯝ ꯑꯦꯛꯖꯥꯝꯗꯨꯁꯨ ꯀꯩꯅꯣꯗ ꯈꯛ ꯊꯥꯅꯕꯒꯤ ꯗꯤꯄꯥꯔꯠꯃꯦꯟꯗ ꯈꯛ ꯊꯥꯅꯕꯒꯤ ꯑꯣꯞꯁꯟ ꯑꯃ ꯈꯟꯒꯗꯝꯅꯦꯕ ꯑꯗꯨꯏ ꯑꯣꯞꯁꯟꯗꯣ ꯈꯟꯒꯗꯕꯅꯦꯕ ꯅꯣ ꯖꯁ ꯑ ꯅꯣ ꯍꯥꯏꯔꯒ ꯀꯩꯅꯣꯝꯃ ꯊꯥꯕ ꯑꯣꯞꯁꯟꯅꯦꯕ ꯑꯗꯨ ꯈꯟꯗꯕꯤꯗ ꯑꯩꯅ ꯌ‌ꯦꯁ ꯑꯥꯏꯗꯨꯅ ꯈꯟꯕ ꯌ‌ꯦꯖ ꯑꯥꯏꯗꯨ ꯈꯜꯂꯤꯁꯦ ꯑꯇꯩ ꯅꯠꯇꯦꯕ ꯑꯦꯁ ꯑꯥꯏꯗꯨ ꯍꯥꯏꯁꯤꯅ ꯍꯧꯖꯤꯛꯀꯤ ꯁ꯭ꯋꯥꯌꯝꯒꯤꯗꯣ ꯍꯣꯏ ꯍ ꯍꯣꯏ ꯑꯣꯟꯂꯥꯏ ꯑꯣꯟꯂꯥꯏꯟꯗ ꯊꯥꯔꯒ ꯁꯥꯔꯇꯤꯐꯤꯀꯦꯠ ꯂꯧꯕꯒꯤ ꯀꯩꯅꯣꯅꯦꯕ ꯃꯑꯣꯡꯅꯦꯕ ꯑꯗꯨꯗꯒꯤ ꯉꯁꯥꯏꯗꯨ ꯈꯟꯖꯟꯈ꯭ꯔꯦꯕ ꯑꯩꯅ ꯍꯪꯕ ꯂꯧꯕ ꯌꯥꯏ ꯀꯩꯅ‌ꯣ ꯑꯗꯨ ꯂꯧꯕꯗꯤ ꯀꯩꯁꯨ ꯀꯥꯏꯗꯦꯕ ꯑꯩꯅ ꯍꯥꯏꯕꯗꯤ ꯗꯤꯄꯥꯔꯠꯃꯦꯟꯗ ꯊꯥꯒꯗꯕꯗꯣ ꯀꯩ ꯑꯗꯨ ꯂꯧꯔꯒ ꯑꯩꯉꯣꯟꯗ ꯀꯩꯝ ꯀꯥꯟꯅꯕꯁꯨ ꯂꯩꯇꯦ ꯄꯩꯁꯥꯁꯨ ꯇꯤꯡꯗꯣꯏꯅꯦꯕ ꯄꯩꯁꯥ ꯇꯤꯡꯉ ꯍꯥꯏꯗꯤ ꯑꯗꯨ ꯇꯧꯕꯒꯤ ꯀꯥꯏꯅꯩꯕꯗꯣ ꯑꯩꯉꯣꯟꯗꯗꯤ ꯖꯟꯖ ꯑꯣꯏꯕ ꯊꯕꯛꯅꯦꯕ ꯑꯗꯨꯏꯗꯣ ꯍꯥꯏꯗꯤ ꯂꯣꯀꯦꯁꯟꯗꯨꯁꯨ ꯀꯩꯅꯣ ꯑꯥ ꯁꯦꯟꯇꯔꯗꯨꯁꯨ ꯃꯣꯏꯅ ꯄꯤꯔꯛꯇꯣꯏꯅꯦꯕ
ꯎꯝ
ꯑꯗꯨꯗ ꯑꯩꯅ ꯈꯜꯂꯤꯁꯦ ꯑꯩꯅ ꯌꯦꯁ ꯑꯥꯏꯗꯨ ꯈꯟꯈ꯭ꯔꯤꯗꯣ ꯑꯗꯨꯗꯣ ꯁꯥꯔꯇꯤꯐꯤꯀꯦꯠꯇꯨ ꯐꯪꯖꯗ꯭ꯔꯁꯨ ꯗꯤꯄꯥꯔꯠꯃꯦꯟꯒꯤꯗꯤ ꯗꯨꯝ ꯊꯥꯕꯗ ꯌꯥꯍꯜꯂꯛꯀꯗ꯭ꯔꯥ ꯁꯤꯅꯦꯕ ꯑꯗꯨꯝ ꯌꯥꯎꯍꯜꯂꯛꯀꯗ꯭ꯔꯥ ꯁꯤꯅꯦꯕ ꯑꯩꯅ ꯈꯜꯂꯤꯁꯦ ꯒ꯭ꯌꯥꯟ ꯇꯥꯕꯔ ꯇꯥꯗꯕ꯭ꯔ ꯑꯩꯅ ꯍꯥꯏꯁꯦ
ꯈꯔꯛ ꯈꯔꯛ ꯇꯥꯏ
ꯈꯔ ꯈꯛ ꯇꯥꯏ ꯗꯤꯄꯥꯔꯠꯃꯦꯟꯒꯤ ꯊꯥꯕꯗꯨꯈꯛ ꯑꯩꯅ ꯌꯦꯁ ꯑꯥꯏꯗꯨ ꯈꯟꯗ꯭ꯔꯤꯗꯨꯅ ꯇꯣꯉꯥꯟꯅ ꯇꯣꯉꯥꯟꯅ ꯑꯃꯨꯛꯀꯁꯨ ꯊꯥꯒꯦ ꯍꯥꯏꯕꯩ ꯑꯣꯏꯗꯣꯏꯔꯥ ꯅꯠꯇ꯭ꯔꯒ ꯗꯤꯄꯥꯔꯠꯃꯦꯟꯗ ꯑꯗꯨ ꯑꯗꯨꯗ ꯑꯗꯨꯅ ꯂꯣꯏꯗꯣꯏꯔ ꯁꯤꯅꯦꯕ ꯑꯩ ꯈꯜꯂꯤꯁꯦ ꯗꯤꯄꯥꯔꯠꯃꯦꯟꯗꯨꯗ ꯊꯥꯔꯒ ꯍ‌ꯣꯏ ꯇꯣꯉꯥꯟ ꯊꯥꯏ ꯌꯥꯏꯗꯅ ꯇ‌ꯣꯉꯥꯟ ꯊꯥꯕꯩ ꯑꯣꯏꯔꯝꯗꯧ ꯃꯥꯜꯂ‌ꯦ ꯍꯣꯏ ꯑꯗꯨꯅ‌ꯦ ꯍꯥꯏꯖ‌ꯦ ꯑꯗꯨ ꯌꯦꯁ ꯍꯥꯏꯗꯣ ꯈꯣꯠꯆꯔꯒꯁꯨ ꯑꯗꯨꯝ ꯀꯩꯒꯨꯝꯕ ꯑꯩꯒꯤ ꯍꯌꯦꯡ ꯁꯣꯏꯌꯝꯒꯤ ꯃꯤꯡ ꯊꯣꯂꯛꯄ ꯀꯥꯟꯗ ꯑꯩ ꯑꯩꯒꯤ ꯍꯥꯏꯗꯤ ꯑꯩꯒꯤ ꯑꯩꯅ ꯔꯦꯖꯤꯁꯇ꯭ꯔꯦꯁꯟꯗꯣ ꯀꯣꯂꯦꯖꯇ ꯇꯧꯗ꯭ꯔꯗꯤ ꯍꯌ‌ꯦꯡ ꯑꯩꯒꯤ ꯃꯤꯡ ꯀꯩꯥꯀꯥ ꯌꯥꯎꯔꯛꯑꯣꯏꯗꯅ ꯃꯤꯡ ꯀꯩꯀꯥ ꯌꯥꯎꯗꯕ ꯍꯥꯏꯗꯤ ꯄꯦꯄꯔ ꯈꯥꯗꯣ ꯑꯩ ꯄꯤꯔ‌ꯣꯏꯗꯅ ꯑꯗꯨ ꯄꯤꯔ‌ꯑꯣꯏꯗ꯭ꯔꯥ ꯁꯤꯅꯦ ꯑꯩ ꯈꯜꯂꯤꯁ‌ꯦ ꯑꯗꯨ ꯄꯤꯔꯛꯑꯗꯤ ꯃꯣꯏꯒꯤ ꯍꯧꯖꯤꯛ ꯁꯥꯏꯠꯇꯣ ꯈꯟꯖꯔꯁꯨ ꯃꯥꯒꯤ ꯔꯦꯖꯤꯁꯇ꯭ꯔꯦꯁꯟꯗꯨ ꯇꯧꯗꯕꯤꯗ ꯑꯗꯨꯝ ꯊꯥꯗ꯭ꯔꯁꯨ ꯌꯥꯥꯏꯗꯅ ꯀꯣꯂꯦꯖꯀꯤꯗꯣ ꯑꯗꯨꯝ ꯊꯥꯔ ꯇꯣꯛ ꯌꯥꯏꯗꯅ ꯑꯗꯨꯒꯤ ꯋꯥꯈꯟꯗ ꯑꯩꯅ ꯈꯜꯂꯤꯖ‌ꯦ ꯑꯗꯣ ꯀ‌ꯣꯂꯦꯖꯀꯤꯗ‌ꯣ ꯍꯣꯏ ꯄꯦ ꯄꯦꯄꯔꯗꯣ ꯑꯩ ꯌꯥꯎꯅ ꯑꯗꯨꯝ ꯄꯤꯔꯛꯑꯗꯤ ꯑꯩ ꯑꯩꯖꯨ ꯌꯥꯎ ꯌꯥꯎꯔꯛꯑꯗꯤ ꯐꯩꯌꯦꯕ ꯑꯗꯨ ꯌꯥꯎꯔꯛꯇ꯭ꯔꯗꯤ ꯁꯤꯅ‌ꯦ ꯑꯩ ꯈꯜꯂꯤꯁꯦ ꯌꯥꯎꯔꯛꯇ꯭ꯔꯁꯨ ꯊꯥꯕꯨꯗꯤ ꯌꯥꯏꯕ ꯑꯗꯣ ꯑꯃꯨꯛ ꯖꯟꯖ ꯌꯥꯝ ꯑꯣꯏꯗꯅ ꯑꯗꯨꯒꯤ ꯑꯃꯨꯛ ꯇꯣꯉꯥꯟꯅ ꯑꯃꯨꯛ ꯇꯧꯅꯗꯣꯏꯅꯤ ꯑꯗꯒꯤ ꯄꯩꯁꯥꯗꯨꯕꯨꯗꯤ ꯄꯩꯁꯥꯗꯨ ꯂꯨꯄꯥ ꯆꯥꯇ꯭ꯔꯦꯠ ꯌꯥꯡꯈꯩ ꯆꯧꯉꯥꯕꯨꯗꯤ ꯑꯣꯏ ꯑꯗꯨ ꯈꯪꯗ‌ꯦꯗ ꯑꯇꯣꯞꯄꯗ ꯁꯦꯟꯇꯔ ꯄꯤꯔꯛꯄ ꯈꯣꯠꯄ ꯇꯧꯕꯗ ꯌꯥꯝ ꯇꯟꯕ ꯍꯥꯏꯇꯥꯔꯦ
ꯑꯗꯨꯝ ꯑꯅꯛꯄ ꯃꯐꯝꯗ ꯄꯤꯔꯛꯀꯅꯤꯌ‌ꯦ ꯍꯧꯖꯤꯛꯇꯤ ꯁꯦꯟꯇꯔ ꯑꯔꯥꯞꯄꯗ ꯄꯤꯕꯁꯦ ꯆꯠꯅꯗ꯭ꯔꯕꯅꯤ ꯑꯗꯨ ꯑꯔꯥꯞꯄꯗ ꯄꯤꯔꯛꯑꯁꯨ ꯅꯪꯅ ꯑꯦꯄ꯭ꯂꯤꯀꯦꯁꯟ ꯊꯥꯔꯒ ꯑꯅꯛꯄꯗ ꯍꯣꯡꯗꯣꯛꯄ ꯌꯥꯏꯗꯅ
ꯑꯩ ꯑꯣꯖꯥ ꯑꯣꯖꯥ ꯑꯣꯖꯥꯒ ꯇꯧꯃꯤꯟꯅꯩꯅꯦꯕ ꯑꯣꯖꯥ ꯃꯌꯥꯝ ꯑꯣꯖꯥ ꯃꯌꯥꯝ ꯅꯗ ꯑꯣꯖꯥ ꯑꯃꯒ ꯁꯥꯇ꯭ꯔ ꯃꯌꯥꯝꯗꯣ ꯄꯨꯟꯁꯤꯜꯂꯒ ꯑ ꯑꯁ ꯁꯥꯔ ꯑꯩꯁ ꯁꯤꯗ ꯅꯝꯁꯤꯟꯈ꯭ꯔꯦꯒꯦ ꯑꯗꯨ ꯉꯁꯥꯏꯗꯒꯤ ꯍꯥꯏꯔꯒ ꯈꯪꯗ꯭ꯔꯦ ꯇꯧꯔꯣ ꯀꯥꯏꯗꯅꯣ ꯆꯠꯂ ꯊꯥꯎꯔꯣꯏꯕ ꯉꯁꯥꯏꯗꯒꯤ ꯁꯤꯗ ꯅꯝꯃꯨꯅ ꯍꯥꯏꯔꯒ ꯀꯗꯥꯏꯅꯣ ꯆꯠꯂ ꯊꯥꯎꯔꯒ ꯇꯧꯈꯠꯂꯦ ꯍꯥꯏ ꯆ ꯂꯕ ꯀꯗ ꯅꯪ ꯗꯦꯡꯒꯤ ꯅꯥꯔ ꯑꯅꯔ ꯍ
ꯍꯣꯏꯗꯤ
ꯗꯦꯡꯒꯤ ꯅꯥꯒꯗꯕ ꯃꯆꯥ ꯅꯠꯇꯦꯕ ꯑꯗꯨꯒꯨꯝꯕ ꯑꯃ ꯂꯩꯕ꯭ꯔ ꯅꯪ ꯈꯣꯟꯁꯤꯅꯅꯦ ꯃꯁꯥꯒꯤꯗ ꯀꯩꯅꯣ ꯏ ꯁꯤꯕ ꯇꯥꯏꯞꯇ ꯑꯗꯨꯝ ꯇꯧꯔꯦ ꯏ ꯍꯥꯏꯗꯤ ꯑꯩꯈꯣꯏ ꯂꯣꯛ ꯊꯨꯡꯕꯒꯤ ꯃꯑꯣꯗ ꯑꯗꯨꯝ ꯇꯧꯔꯦ
ꯈꯔ ꯈꯧꯅꯎꯁꯦ ꯈꯔ ꯅꯨꯡꯉꯥꯏꯇ ꯍꯥꯏꯕ
ꯈꯣꯡꯅꯥꯎꯁꯦ ꯈꯔ ꯅꯨꯡꯉꯥꯏꯇ ꯍꯥꯏꯕ ꯈꯅꯥꯎ ꯍꯥꯏꯕ꯭ꯔꯣ ꯈꯣꯡꯅꯥꯎ ꯍꯥꯏꯕ꯭ꯔꯣ
ꯈꯅꯥ ꯍꯧꯖ ꯍꯥꯏ
ꯈꯅꯥꯎꯖꯥꯏ ꯈꯣꯡꯅꯥꯎꯖꯍꯥꯏ
ꯌꯥꯗ ꯌꯥꯏ
ꯌꯥꯗꯂ